ꯎꯝ ꯀ
ꯍꯤꯕ꯭ꯔꯒ ꯂꯩꯌꯦꯦ ꯍꯧꯖꯤꯛꯗꯤ
ꯎꯝ ꯅꯨꯡꯉꯥꯏꯔꯦꯅ
ꯎꯝ ꯅꯨꯡꯉꯥꯏ ꯍꯥꯏꯕ ꯇꯥꯔꯦ ꯅꯪꯗꯤꯌꯦ
ꯑꯩꯁꯨ ꯁꯨꯝ ꯂꯩꯔ ꯀꯔꯤꯁꯨ ꯇꯧꯗꯦ ꯊꯕꯛꯁꯨ ꯂꯩꯇꯦ ꯍ ꯍ ꯀꯣꯏꯕꯂ ꯑꯣ
ꯌꯥ ꯇꯜꯂꯦ ꯂꯩ ꯍꯧꯖꯤꯛꯁꯦ
ꯎꯝ ꯅꯣꯏ ꯅꯣꯏ ꯅꯣꯏꯗ ꯁꯥꯕ꯭ꯔꯥ
ꯍꯧꯖꯤꯛꯁꯦ ꯁꯥ
ꯌꯥꯝ ꯁꯥꯕꯗꯤ ꯑꯣꯏꯔꯦꯀꯣ ꯉꯁꯤꯗꯤ ꯑꯗꯨ ꯑꯦꯚꯔꯦꯁꯁꯦ ꯅꯨꯡꯉꯥꯏꯕ ꯑꯦꯚꯔꯦꯁꯇꯦ ꯂꯩꯔꯦ
ꯑꯁ ꯑꯩꯈꯣꯏꯒꯤ ꯋꯤꯟꯗꯣꯗꯣ ꯐꯖꯕꯗꯨ ꯐꯖꯕꯗꯨ ꯁꯤꯅꯔꯤꯗꯣ ꯁꯦ ꯑꯁ
ꯒ꯭ꯔꯥꯎꯟ ꯄ꯭ꯂꯦꯒ꯭ꯔꯥꯎꯟ ꯅꯣꯏꯒꯤ ꯀꯩꯅꯣꯗꯣ
ꯑꯥ
ꯍꯧꯖꯤꯛꯀꯥꯟ
ꯍꯧꯖꯤꯛꯇꯤ ꯃꯈꯥꯗ ꯂꯩꯌꯦꯦ ꯃꯈꯥ ꯐꯖꯕ ꯃꯐꯝꯗꯣ ꯅꯣꯏ ꯅꯣꯏ
ꯑꯣ ꯑꯩꯈꯣꯏ ꯀꯩꯅꯣꯃꯨꯛ ꯈꯗꯨꯔꯣ ꯏꯆꯦꯒꯤ ꯃꯣꯏ ꯃꯅꯥꯛꯇ
ꯎꯝ ꯅꯣꯏꯒꯤ ꯄꯣꯖꯤꯇꯣꯁꯦ ꯑꯁ ꯐꯖꯕ ꯃꯐꯝꯗꯣ ꯑꯩꯈꯣꯏ ꯅꯨꯄꯥꯅ ꯀꯩꯅꯣ ꯇꯧꯕꯗꯣ ꯑꯁ ꯃꯦꯡꯒꯣꯁꯨ ꯃꯦꯡꯒꯣ ꯇ꯭ꯔꯤꯁꯨ ꯒꯣꯕꯥ ꯇ꯭ꯔꯤꯁꯨ ꯑꯁ ꯂꯣꯏ ꯎꯏꯍꯦ ꯌꯥꯝ ꯄꯥꯜꯂꯦ ꯃꯦꯡꯒꯣꯁꯨ ꯃꯨꯟꯕ ꯀꯥꯟꯗ ꯂꯥꯎꯒꯣ
ꯍꯩꯅꯧ ꯍꯩꯅꯧ ꯆꯥꯎ ꯆꯥꯎꯈ꯭ꯔꯕ꯭ꯔꯥ
ꯑ ꯍꯩꯅꯧꯗꯣ ꯌꯥꯝ ꯆꯥꯎꯋꯦ ꯃꯨꯟꯗꯤ ꯃꯨꯟꯗ꯭ꯔꯤꯌꯦ
ꯊꯦꯡꯉꯤꯍꯦ ꯃꯤ ꯑꯇꯣꯞꯄꯒꯤꯗꯤ ꯃꯣꯜꯂꯒ ꯆꯥꯔ ꯂꯩꯔꯝꯃꯦ
ꯑꯣ ꯅꯣꯏꯗꯤ ꯆꯥꯕ ꯍꯧꯔꯕꯣ
ꯑꯈꯣꯏꯒꯤ ꯅꯠꯇꯕ ꯑꯁꯤ ꯎꯝ ꯑꯥ ꯅꯍꯥꯟ ꯑꯈꯣꯏ ꯍꯣꯁꯇꯦꯜꯗ ꯂꯩꯃꯤꯟꯅꯕ ꯅꯨꯄꯤꯒꯤꯀꯣ ꯃꯣꯏꯗꯣ ꯗꯨꯝ ꯃꯨꯟꯕꯗꯣ ꯑꯗꯨꯝ ꯆꯥꯔ ꯂꯩꯕꯀꯣ ꯢꯇꯦꯠ ꯇꯁ ꯇꯧꯕꯩꯅꯤꯗ
ꯎꯝ ꯌꯥꯝ ꯉꯜꯂꯦꯀꯣ ꯃꯣꯏꯒꯤ
ꯉꯜꯂꯦ ꯍꯣꯏ
ꯑꯁ ꯈ꯭ꯋꯥꯏꯗꯒꯤ ꯑꯄꯥꯝꯕ ꯍꯩꯁꯨ ꯍꯩꯅꯧꯁꯨ ꯑꯃꯛ ꯑꯃꯅꯤ ꯍꯩꯅꯧꯒ ꯀꯩꯅꯣ ꯀꯤꯍꯣꯝꯒ ꯍꯥꯎꯋꯤꯀꯣ
ꯍꯥꯎꯋꯦ ꯀꯤꯍꯣꯝꯗꯣ ꯃꯠ ꯔꯣ ꯃꯦꯠꯂ ꯆꯥꯅꯤꯡꯉꯤꯍꯦ ꯑꯩꯗꯤ
ꯐꯖꯅ ꯃꯦꯜꯂꯒ ꯀꯣ ꯑꯁ
ꯍꯥꯎꯔꯅꯤ
ꯆꯁꯤꯀꯣ ꯅꯣꯡꯃ ꯅꯣꯏꯒꯤ ꯀꯤꯍꯣꯝ ꯅꯣꯏ ꯌꯥꯝ ꯆꯥꯎꯕꯅꯤꯀꯣ ꯑꯁ ꯑꯩ ꯅꯤꯡꯁꯤꯡꯉꯦ ꯑꯈꯣꯏ
ꯑꯈꯣꯏ ꯏꯃꯥꯆꯧꯒꯤꯅꯦ
ꯅꯈꯣꯏ ꯅꯠꯇꯕ꯭ꯔꯥ
ꯑꯩꯈꯣꯏ ꯅꯠꯇꯤꯌꯦ ꯏꯃꯥꯆꯧꯒꯤꯅꯦ
ꯍꯣꯏ ꯅ ꯍꯣꯏ ꯅꯃꯥꯆꯧꯕꯒꯤꯗꯣ ꯌꯥꯝ ꯆꯥꯎꯕꯗꯣ ꯊꯨꯝꯁꯨ ꯊꯨꯝꯕꯗꯣ ꯑꯧꯁ
ꯃꯥꯗꯤ ꯑꯥ ꯍꯧꯖꯤꯛꯀꯥꯟ ꯑꯗꯨꯝ ꯃꯔꯛ ꯃꯔꯛꯇ ꯑꯗꯨꯝ ꯌꯣꯟ ꯌꯣꯟꯕꯅꯤꯅ
ꯎꯝ ꯍꯣꯏ ꯂꯧꯔꯁꯦꯔꯥ ꯄꯩꯁꯥ ꯄꯩꯁꯥ ꯄꯤ ꯄꯩꯁꯥ ꯄꯤꯔꯒ
ꯌꯥꯏ ꯃꯨꯜꯂ ꯀꯥꯟꯗꯀꯣ
ꯃꯨꯜꯂ ꯀꯥꯟꯗꯀꯣ ꯃꯦꯠꯂꯒ ꯆꯥꯅꯤꯡꯉꯥꯏ ꯃ ꯃꯣꯔꯣꯛ ꯃꯦꯠꯂꯒ
ꯌꯥꯝ ꯇꯟꯕꯗꯣ ꯀꯣ ꯀꯔꯤꯅꯣ ꯍꯥꯏꯕ ꯉꯁꯤꯁꯦ ꯑꯩ
ꯇꯟꯒꯅꯨꯍꯦ ꯋꯤꯟꯗꯣꯗ ꯐꯖ ꯐꯖꯕ ꯌꯦꯡꯅꯤꯡꯉꯥꯏ ꯑꯩꯈꯣꯏꯗ ꯂꯥꯛꯈ꯭ꯔꯣ ꯐꯖꯕꯗꯨ ꯐꯖꯕꯗꯨ ꯂꯧꯁꯨ ꯈꯣꯏꯕ ꯍꯧꯔꯦꯍꯦ
ꯂꯧ ꯇꯧꯕ ꯍꯧ
ꯍꯧꯈ꯭ꯔꯦ ꯄꯦꯖꯤ ꯐꯤꯜꯗ
ꯑꫭ ꯑꫭ ꯃꯇꯝ ꯂꯥꯛꯈ꯭ꯔꯅꯤꯅ ꯏꯁꯤꯡꯗꯤ ꯑꯗꯨꯝ ꯂꯩꯕ꯭ꯔꯅꯦ
ꯏꯁꯤꯡꯖꯦ ꯅꯩꯕ ꯃꯥꯜꯂꯦ
ꯎꯝ
ꯏꯁꯤꯡ ꯅꯩꯕ ꯃꯥꯜꯂꯦ ꯅꯨꯡꯉꯥꯏꯕꯗꯨ ꯅꯨꯡꯉꯥꯏꯕꯗꯨ
ꯅꫭꯏ ꯑ ꯅꯪꯒꯤ ꯏꯄꯥꯒꯤ ꯌꯨꯝꯗ ꯂꯩꯕ꯭ꯔꯥ ꯍꯧꯖꯤꯛ
ꯎꯝ ꯏꯄꯥꯒꯤ ꯌꯨꯝ ꯅꯨꯡꯉꯥꯏꯕꯗꯨ ꯁꯤꯅꯔꯤ ꯌꯥꯝ ꯐꯖꯕꯗꯨ
ꯃꯣꯏꯗꯤ ꯀꯩ ꯏꯟꯖꯥꯡ ꯆꯥꯕ꯭ꯔꯥ ꯏꯟꯖꯥꯡ ꯍꯥꯎꯔꯗꯤ ꯆꯥꯔꯒ
ꯃꯣꯏ ꯊꯔꯣꯏꯗꯤꯅꯦ ꯍꯥꯎꯕꯅꯤ ꯍꯣꯏ
ꯏꯃꯥ ꯈꯣꯏꯗꯤ ꯂꯩꯕ꯭ꯔꯣ ꯍꯧꯖꯤꯛ
ꯂꯣꯏ ꯆꯠꯊꯣꯛꯈꯤꯌꯦ ꯀꯥꯏꯗꯅꯣ ꯈꯪꯗꯦ
ꯎꯝ
ꯑꯩ ꯏꯊꯟꯇ ꯂꯩꯔꯦ ꯍꯧꯖꯤꯛꯇꯤ
ꯑꯈꯣꯏꯒꯤ ꯏꯃꯥꯟꯅꯕꯤ ꯑ ꯁꯤꯗ ꯏꯝꯐꯥꯜꯗ ꯂꯨꯍꯣꯡꯕꯗꯣ ꯃꯥꯖꯨ ꯅꯍꯥꯟꯗꯨ ꯌꯨꯝ ꯂ ꯂꯥꯛꯀꯦ ꯂꯥꯛ ꯀꯦ ꯂꯥꯛꯀꯦ ꯍꯥꯏꯔꯒ ꯁꯨꯛꯂꯛ ꯂꯥꯛꯇꯦꯅꯦ
ꯀꯔꯤꯒꯤ ꯃꯥ ꯊꯕꯛ
ꯈꯪꯗꯦ ꯏꯔꯥꯡ ꯐꯠꯇꯕꯒꯤꯝꯔ ꯂꯛꯀꯦ ꯂꯛꯀꯦꯗꯤ ꯍꯥꯏꯕꯅꯦ ꯁꯨꯛꯂꯛ ꯂꯛꯇꯥꯕ ꯀꯩ ꯏꯟꯖꯥꯡ ꯊꯣꯡꯉꯅꯤ ꯍꯣꯔꯦꯟꯗꯤ ꯍꯣꯔꯦꯟ ꯅꯨꯡꯗꯥꯡꯒꯤ
ꯗꯥꯜ ꯗꯥꯜ ꯑꯣꯏꯅ ꯊꯣꯡꯁꯤꯔꯥ ꯈꯪꯗꯦ ꯍꯣꯔꯦꯟ ꯅꯨꯡꯗꯥꯡꯗꯤ
ꯊꯔꯣꯏꯗꯨ ꯂꯩꯔꯝꯗ꯭ꯔꯦ
ꯂꯩꯔꯝꯗ꯭ꯔꯦ
ꯍꯧꯖꯤꯛꯀꯟ ꯊꯔꯣꯏ ꯌꯥꯝ ꯎ ꯊꯣꯛꯈ꯭ꯔꯦ ꯍꯥꯏꯕ ꯅꯠꯇ꯭ꯔꯣ
ꯑꯣ ꯊꯣꯛꯈ꯭ꯔꯦ ꯈꯨꯟꯕ ꯍꯧꯔꯨꯁꯦ ꯈꯨꯟꯕ ꯍꯧꯔꯁꯦ ꯆꯠꯂꯁꯦ ꯀꯟꯃ ꯐꯖꯅ ꯏꯔꯣꯟꯁꯨ ꯆꯥꯅꯤꯡꯉꯤ ꯍꯦ ꯐꯖꯅ ꯉꯧꯔꯒ ꯌꯦꯟꯁꯥꯡꯁꯨ ꯍꯥꯎꯕꯅꯤꯍꯦ
ꯑꯩꯗꯤꯀꯣ ꯥꯀꯩꯅ‌ꯣ ꯏꯈꯔ ꯁꯍꯜꯂꯒ ꯑ ꯉꯧꯔꯒ ꯆꯥꯅꯤꯡꯉꯦ ꯃꯍꯤꯗꯣ ꯈꯤꯇꯪ ꯍꯧꯔꯛ ꯒꯀꯣ
ꯎꯝ
ꯁꯥꯎꯒꯗꯔ ꯃꯥꯜꯂꯦꯍꯦ
ꯎꯝ
ꯑꯩꯈꯣꯏꯒꯤꯗꯤ ꯈꯔ ꯄꯤꯛꯄꯒꯤꯀꯣ
ꯎꯝ ꯍꯣꯏ ꯄꯤꯛꯄꯁꯨ ꯂꯩꯀꯣ ꯆꯥꯎꯕꯁꯨ ꯂꯩꯌꯦ ꯍꯧꯖꯤꯛꯕꯨꯨꯗꯤ ꯌꯥꯝ ꯆꯥꯎꯕꯗꯤ ꯑꯣꯏꯗꯦ ꯈꯔ ꯈꯔ ꯄꯤꯛꯑꯦ ꯍꯧꯖꯤꯛꯇꯤ ꯉꯥꯏꯍꯥꯛ ꯂꯩꯔꯗꯤ ꯆꯥꯎ ꯋꯥꯔꯛꯀꯅꯤ
ꯈꯨꯟꯕꯨ ꯆꯠꯁꯦ ꯍꯥꯏꯔꯁꯨ ꯃꯇꯝꯗꯣ ꯀꯩꯅꯣ ꯁꯨꯡꯂꯥꯏ ꯂꯩꯇꯕ ꯑꯁꯤꯀꯣ
ꯎꯝ
ꯁꯪ ꯇꯄꯁꯦ
ꯎꯝ
ꯅꯍꯥꯟ ꯅꯪ ꯀꯩꯅꯣ ꯐꯤ ꯐꯅꯦꯛ ꯀꯩꯅꯣ ꯇꯧꯗꯨꯗꯤ ꯂꯣꯏꯈ꯭ꯔꯦ
ꯐꯅꯦꯛ ꯑꯍꯣ ꯂꯣꯏꯔꯦ ꯂꯣꯏꯔꯦ ꯑꯗꯣ ꯎꯝ ꯂꯣꯏꯔꯦ
ꯄꯩꯁꯥ ꯀꯌꯥ ꯄꯤꯕ꯭ꯔꯣ ꯃꯣꯏꯅꯣ
ꯌꯥꯝꯗꯦꯗ ꯑꯂꯅꯗ
ꯌꯥꯝꯗ꯭ꯔꯁꯨ ꯅꯨꯡꯉꯥꯏꯔꯝꯅꯤꯗ ꯑꯆꯥꯄꯣꯠ ꯆꯥꯅꯤ
ꯕꯔꯥꯒꯤ ꯁꯤꯖꯤꯟꯅꯈ꯭ꯔꯦ ꯑꯩ
ꯑꯣ ꯍꯣ ꯍ
ꯑꯆꯥꯄꯣꯠꯁꯨ ꯆꯥꯕ ꯐꯪꯗ꯭ꯔꯦ ꯑꯗꯨꯒꯤ ꯄꯩꯁꯥꯅ ꯎꯄꯥꯏ ꯂꯩꯇ ꯇ
ꯅꯪꯒꯤ ꯀꯩꯅꯣ ꯑꯗꯣ ꯑꯁꯤ ꯅꯪꯅ ꯊꯕꯛ ꯇꯧꯕꯗꯣ ꯑꯗꯨꯗꯣ ꯃꯣꯏ ꯁꯦꯂꯔꯤ ꯄꯤꯗ꯭ꯔꯤꯕ꯭ꯔꯣꯅꯦ
ꯄꯤꯗ꯭ꯔꯤꯗ ꯑꯩꯗꯤ ꯊꯕꯛ ꯇꯧꯗꯦ ꯀꯔꯤꯁꯨ ꯇꯧꯗꯦꯗ ꯑꯩꯗꯤ ꯁꯨꯝ ꯂꯩꯕꯅꯤ ꯃꯣꯏꯗꯤ ꯊꯕꯛ ꯀꯧꯋꯦ
ꯑꯗꯨ ꯅꯠꯇꯦ ꯅꯍꯪ ꯅꯍꯥꯟ ꯀꯩꯅꯣ ꯁ ꯀꯩꯅꯣ ꯇꯧꯖꯕꯗꯣ ꯇ ꯃꯗ ꯆꯕꯨꯗꯣ
ꯑꯣ ꯍꯧꯗꯔꯤꯌꯦ ꯗ ꯑꯗꯨꯁꯨ ꯂꯣꯏꯗꯔꯤꯌꯦ
ꯀꯔꯝ ꯀꯟꯗꯥ ꯍꯧꯋꯔꯤꯅꯣ
ꯈꯪꯗꯦ
ꯅꯨꯡꯉꯥꯏꯕ꯭ꯔꯅꯦ ꯑꯁꯤ ꯇꯃꯦꯡ ꯂꯣꯝꯗꯨ ꯂꯝꯕꯤ ꯅꯨꯡꯉꯥꯏꯕ꯭ꯔꯥ
ꯅꯨꯡꯉꯥꯏꯌꯦ ꯎꯝ ꯍꯧꯖꯤꯛꯀꯥꯟꯗꯤ ꯅꯨꯡꯉꯥꯏꯔꯦ ꯂꯝꯕꯤꯗꯣ
ꯑꯩꯗꯤ ꯉꯔꯡꯁꯨ ꯆꯠꯇꯔꯤꯅꯥ ꯃꯁꯨ ꯍꯪꯗꯣ ꯉꯁꯤ ꯂꯥꯛꯑꯒ ꯉꯁꯤ ꯑꯃꯨꯛ ꯍꯥꯟꯕ ꯌꯥꯏꯀꯣ ꯅꯨꯃꯤꯠ ꯑꯃꯗ
ꯎꯝ
ꯌꯥꯝ ꯊꯦꯡꯕ꯭ꯔꯥ ꯑꯗꯨ ꯉꯟꯕ꯭ꯔꯥ ꯂꯥꯛ ꯍꯟꯕꯗꯣ
ꯌꯥꯝ ꯊꯦꯡꯕ ꯑꯣꯏꯗꯦꯗ ꯆꯠꯂꯒ ꯑꯃꯨꯛ ꯍꯜꯂꯛꯄꯗꯣ ꯑꯩꯗꯣ ꯌꯥꯝ ꯉꯟꯕꯅꯤꯗ ꯑꯗꯨꯒꯤ ꯅꯨꯃꯤꯠꯇꯣ
ꯑꯣ ꯀꯩꯌꯥꯅꯣ ꯃꯣꯏꯒꯤ ꯐꯤꯌꯔ ꯀꯩꯅꯣꯗꯣ ꯎꯝ
ꯏꯃ ꯑꯩꯗꯣ ꯎꯝꯝ ꯎꯝ ꯕꯨꯁꯇꯥ ꯅꯠꯇꯦ ꯃꯣꯏ ꯂꯥꯏꯟ ꯂꯩꯗ ꯑꯃ ꯐꯥꯏꯚ ꯍꯟꯗ꯭ꯔꯦꯗ ꯃꯥꯜꯂꯦ ꯃꯣꯏꯒꯤꯗꯣ
ꯑꯣ ꯌꯥꯝ ꯇꯥꯡꯉꯦꯍꯦ
ꯎꯝ ꯇꯥꯡ ꯃꯗꯨ ꯇꯥꯡ ꯃꯗꯨ ꯑꯩ ꯅꯨꯡꯁꯥꯁꯦ ꯁꯥꯔꯦ ꯍꯧꯖꯤꯛꯇꯤ ꯅꯨꯡꯁꯥꯁꯦ ꯁꯥꯕ ꯍꯧꯔꯦꯍꯦ
ꯃꯤꯅꯦꯗꯣ ꯀꯌꯥ ꯑꯣꯏꯔꯦ
ꯂꯩꯔꯦꯀꯣ ꯑꯦ ꯅꯣꯏ ꯀꯩꯅꯣ
ꯍꯥꯥ
ꯊꯕꯛ ꯂꯩꯕꯔꯣꯖꯤ
ꯑꯩ ꯍꯣꯔꯦꯟ ꯇꯧꯔꯛꯀꯦꯀꯣ
ꯍꯣꯏ ꯍꯣꯏ ꯍꯣꯏ ꯑꯣ ꯐꯔꯦ ꯑꯗꯨꯗꯤ